ꯉꯥꯏꯔꯤꯕ
ꯀꯩꯗꯧꯔꯤꯅꯣ
ꯑꯁꯨꯝ ꯍꯤꯄ ꯂꯩꯕꯅꯤꯗ ꯂꯩꯕ ꯅꯨꯡꯉꯥꯏꯇꯕꯅꯤꯅ ꯉꯁꯤꯒꯤ ꯅꯨꯃꯤꯠ ꯅꯣꯡ ꯆꯨꯕꯁꯤ ꯁꯤꯗ ꯃꯔꯝ ꯑꯣꯏꯔꯒ ꯑꯗꯨꯝ ꯍꯤꯞꯄꯒ ꯂꯩꯔꯦ ꯅꯗꯤ ꯀꯗꯧꯔꯤꯅꯦ
ꯅꯪ ꯄꯨꯂꯨꯝꯗꯣꯏ ꯌꯥꯝ ꯑꯩꯒꯤ ꯈꯣꯟꯖꯦꯜ ꯇꯥꯏꯔ ꯈꯔ ꯃꯈꯥ ꯊꯝꯒꯦꯔꯥ ꯃꯈꯥ ꯂꯩ ꯊꯑꯣꯕ
ꯉꯏꯀꯀꯣ
ꯍꯌꯦꯡ ꯉꯥꯏꯒꯦ ꯉꯥꯏꯔꯒ ꯂꯩꯒꯦ ꯌꯥꯔꯦ ꯌꯥꯔꯦ
ꯑꯣ
ꯀꯩꯗꯧꯔꯤꯅꯣ ꯑꯁ ꯑꯗꯨꯝ ꯇꯥꯔꯒ ꯂꯩꯌꯦ ꯀꯃꯥꯏꯅ ꯇꯧꯕꯅꯣ ꯈꯪꯗꯦ
ꯉꯥꯏ ꯈꯀ
ꯂꯣꯏꯅ ꯃꯈꯥ ꯂꯣꯏꯅ ꯀꯩꯅꯣ ꯃꯈꯥꯗ ꯊꯝꯃꯣꯕꯀꯣ ꯑꯗꯨꯃꯥꯏꯅ ꯇꯧꯔꯗꯤ ꯇꯥꯕꯁꯦ ꯈꯔ ꯅꯨꯡꯉꯥꯏꯕꯅꯦꯕ
ꯑ
ꯀꯟꯅ ꯂꯩꯈꯠꯂꯗꯤ ꯌꯥꯔꯦ
ꯎ ꯑꯗ ꯅꯣꯏ ꯍꯥꯏꯗꯤ ꯆꯥꯛ ꯌꯦꯟꯁꯥꯡ ꯊꯣꯡꯕ ꯍꯧꯔꯕꯣ
ꯊꯣꯡꯗ꯭ꯔꯤꯗ ꯑꯁ ꯑꯩ ꯅꯪ ꯈꯔ ꯃꯈꯥ ꯑꯃꯨꯛ ꯊꯝꯃꯣ ꯇꯥꯏꯌꯦ ꯑꯩꯒꯤ
ꯌꯥꯝꯅ ꯇꯥꯗꯕ꯭ꯔꯥ ꯍꯥꯏꯁꯤꯕꯣ
ꯅꯠꯇꯦ ꯏꯀꯣ ꯑꯩꯒꯤ ꯈꯣꯟꯖꯦꯜꯗꯣ ꯑꯅꯤꯔꯛ ꯇꯥꯏ ꯍꯥꯏꯕ ꯒ꯭ꯌꯥꯟ ꯇꯥꯕ꯭ꯔꯥ
ꯑꯥꯎ ꯇꯥꯔꯦꯠ
ꯑꯩꯒꯤ ꯈꯣꯟꯖꯦꯜꯗꯣ ꯑꯩ ꯑꯣꯏꯅ ꯇꯥꯏꯌꯦꯕ
ꯑ ꯍꯧꯖꯤꯛ ꯌꯥꯔꯕ
ꯑꯥ ꯌꯥ ꯍ ꯌꯥꯔꯦ ꯌꯥꯔꯦ ꯌꯥꯔꯦ ꯀꯩꯅꯣ ꯇꯧꯕꯅꯦ ꯑꯩ ꯌꯨꯝꯗꯣ
ꯑ
ꯅꯨꯡꯁꯤꯠꯀꯨꯝꯕ ꯆꯪꯗꯕ ꯑꯣꯏꯔꯗꯤ ꯑꯗꯨꯝ ꯇꯥꯕꯅꯦꯕ ꯍꯧꯖꯤꯛꯁꯨ ꯑꯗꯨꯝ ꯇꯥꯔꯒ ꯂꯩꯌꯦ
ꯈꯥꯡꯗ꯭ꯔꯦ ꯀꯔꯤꯔꯥꯀꯣ
ꯃꯈꯥ ꯃꯈꯥꯗ ꯈꯤꯇꯪ ꯂꯩꯌꯣ ꯑꯗꯨ ꯗꯤ ꯌꯥꯗꯤ ꯌꯥꯕꯒꯨꯝ ꯇꯧꯕꯅꯤꯗ
ꯍꯧꯖꯤꯛꯁꯨ ꯍꯧꯖꯤꯛꯁꯨ ꯑꯗꯨꯝ ꯀꯩꯅꯣ ꯇꯧꯕ꯭ꯔꯥ
ꯇꯥꯏꯌꯦꯦ ꯑꯦ ꯌꯥꯔꯦ ꯌꯥꯔꯦ ꯑꯦ ꯑꯃꯨꯛ ꯐꯖꯅ ꯇꯥꯏꯌꯦꯦ ꯀꯃꯥꯏꯅ ꯇꯧꯕꯅꯣ
ꯑꯝ